ꯑꯕ꯭ꯔꯥ ꯇꯔꯕ꯭ꯔꯥ
ꯆꯥꯔꯦ
ꯄꯩꯁꯥ ꯊꯥꯗꯨꯏꯕ ꯑ‌ꯣ
ꯅꯪꯗꯤ ꯆꯥꯔꯕꫭ
ꯑꯩꯁꯦ ꯆꯥꯗ꯭ꯔꯤ ꯆꯥꯒꯦ ꯇꯧꯔꯤꯌꯦ ꯌꯨꯝꯗ ꯂꯩꯌꯦ ꯏꯄꯥꯝꯗ
ꯑꯣ ꯀꯩꯏꯟꯖꯥꯟ ꯀꯩꯏꯟꯖꯥꯟ ꯆꯥꯗ꯭ꯔꯣꯕ
ꯌꯦꯟ ꯊꯣꯡꯉꯦ
ꯑꯣ
ꯑꯣ ꯑꯉꯥꯡꯗꯣ ꯑꯣ ꯑꯉꯥꯡ ꯑꯩꯈꯣꯏ ꯃꯧ ꯏꯅꯥꯎ ꯃꯄꯥ ꯃꯆꯥꯗꯣ
ꯑꯥ
ꯀꯩꯅꯣ ꯇꯧꯋꯦꯅ ꯉꯔꯥꯡ ꯏꯁꯤꯡ ꯑꯁꯥꯕ ꯍꯩꯖꯜꯂꯦꯅ ꯇꯧꯕ
ꯍꯥꯏꯃ
ꯑꯗꯨꯗꯨꯒꯤ ꯍꯪꯒꯦꯅ ꯂꯥꯛꯄꯗꯨꯗ ꯉꯁꯥꯏ ꯑꯩ ꯑꯦ ꯉꯥꯛꯇꯪ ꯂꯥꯛꯀꯦ ꯈꯣꯠꯀꯦꯅ ꯍꯥꯏꯕꯗꯣ ꯑꯩ ꯑꯗꯨꯗꯤ ꯆꯥꯛ ꯆꯥꯔꯁꯤꯌꯦ ꯂꯥꯛꯑꯣ ꯑꯗꯨꯃꯥꯏꯅ ꯇꯧꯔ ꯂꯥꯛꯄꯅꯤꯗ
ꯑꯣ ꯍꯖꯀꯛ ꯀꯌꯥꯝ ꯁꯣꯛꯀꯦ ꯀꯃꯥꯏꯅ ꯇꯧꯒꯦ ꯀꯌꯥꯝ ꯍꯩꯖꯤꯜꯂꯤꯅꯣ
ꯑꯁ ꯀꯩꯅꯣ ꯇꯧꯋꯦ ꯃꯃꯥꯅ ꯆꯥ ꯂꯣꯜꯂꯤꯌ‌ꯦ ꯆꯥꯛꯁꯟꯗ ꯑꯗꯨꯗ ꯆꯥ ꯂꯣꯟꯕꯗꯨꯗ ꯆꯤꯅꯤꯁꯦ ꯊꯥꯛꯑꯒ ꯊꯝꯃꯝꯕ ꯆꯤꯅꯤ ꯊꯥꯑ ꯊꯝꯃꯝꯕꯗꯨꯗ ꯃꯥꯅ ꯀꯩꯅꯣ ꯇꯧꯕ ꯏꯟꯗꯛꯁꯟꯗꯒꯤꯗꯣ ꯆꯥꯔ‌ꯧ ꯃ ꯊꯕꯥꯛꯇꯨꯗꯒꯤꯅ ꯑꯩꯈꯣꯏꯒꯤ ꯃꯈꯨꯋꯥꯏꯗꯨ ꯈꯤꯇꯪ ꯌꯥꯎꯋꯦ ꯃꯈꯨꯋꯥꯏꯗꯨꯒꯤꯗꯤ ꯀꯩꯁꯨ ꯌꯥꯝ ꯀꯩꯅꯣ ꯇꯧꯗꯦ ꯑꯗꯨꯒ ꯃꯕꯨꯛꯁꯤꯗꯤ ꯄꯨꯔꯥ ꯏꯁꯤꯡ ꯍꯥꯜꯂꯒ ꯂꯣꯏ ꯀꯥꯏꯔꯒ ꯀꯩꯅꯣ ꯇꯧꯋꯦꯕ ꯑꯗꯨ
ꯔꯤꯝꯁꯇ ꯌꯦꯡꯉꯒ ꯗ꯭ꯔꯤꯐ ꯅꯨꯡꯇꯤꯒꯤ ꯆꯠꯂꯦ
ꯀꯔꯝ ꯀꯥꯟꯗ ꯍꯩꯖꯤꯜꯂꯤꯅꯣ
ꯉꯔꯥꯡ ꯑꯌꯨꯛ
ꯑꯗꯨꯗꯤ ꯏꯁꯤꯡ ꯌꯥꯝ ꯊꯨꯍꯥꯜꯂꯤꯅꯀꯣ
ꯎꯝ ꯑꯗꯨ ꯏꯁꯤꯡꯗꯣ ꯍꯩꯖꯤꯜꯂꯦ ꯏꯁꯤꯡꯁꯨ ꯑꯁꯧꯕꯁꯨ ꯆꯥ ꯑꯔꯣꯟꯕ ꯏꯁꯤꯡ ꯆꯥꯏ ꯆꯤꯅꯤ ꯊꯥꯝꯃꯒ ꯕꯨꯟ ꯕꯨꯟ ꯁꯧꯒꯠꯂ ꯑꯁꯧꯕ ꯏꯁꯤꯡꯗꯣ ꯆꯁꯧꯕꯗꯨꯅꯦꯕ ꯑꯗꯨꯅ ꯉꯁꯥꯏ ꯃꯕꯨꯛꯇ ꯃꯕꯨꯛꯇꯨꯗ ꯍꯩꯖꯤꯜꯂꯝꯕꯅ ꯎꯟꯁꯥꯗꯨꯁꯨ ꯅꯧꯕꯅꯤꯅ ꯑꯗꯨꯝ ꯆꯥꯠꯂꯝ ꯏꯁꯤꯡꯗꯣ ꯍꯥꯜ ꯏꯁꯤꯡꯗꯣ ꯍꯥꯡꯀꯠꯂꯛ ꯃꯣꯏ ꯑꯗꯒꯤꯗꯤ ꯃꯣꯏ ꯑꯥꯗꯒꯤꯕꯨꯗꯤ ꯍꯤꯗꯥꯛ ꯂꯥꯡꯊꯛꯄꯨꯗꯤ ꯂꯣꯏ ꯇꯩꯔꯛꯑꯦ ꯍꯥꯏꯌꯦꯕ ꯔꯤꯝꯁꯇꯒꯤ ꯑꯗꯨ ꯑꯗꯨꯃꯥꯏꯅ ꯇꯧꯔꯀꯥꯟꯗ ꯑꯃꯨꯛ ꯉꯁꯥꯏꯗꯣ ꯃꯥꯅ ꯑꯃꯨꯛ ꯀꯩꯅꯣ ꯇꯧꯔꯨꯕꯒꯤ ꯑꯩꯈꯣꯏꯒꯤ ꯂꯦꯡꯊꯣꯛ ꯂꯦꯡꯁꯤꯟ ꯇꯧꯕꯗ ꯏꯁꯤꯡꯗꯣ ꯀꯥꯏꯈ꯭ꯔꯕ ꯑꯗꫭ ꯑꯁ ꯅꯥꯏꯌꯦ ꯅꯥꯏꯌꯦꯅ ꯍꯧꯖꯤꯛꯁꯨ
ꯃꯔꫭꯟ ꯊꯣꯛꯑꯕꫭ ꯍꯥꯏꯁꯦ
ꯊꯣꯏꯌꯦ
ꯆꯍꯤ ꯀꯌꯥ ꯍꯥꯏꯔꯛꯑꯒꯦ
ꯆꯍꯤ ꯑꯍꯨꯝ ꯍꯥꯏꯔꯛꯑꯦ ꯆꯍꯤ ꯎꯝ ꯆꯍꯤ ꯑꯍꯨꯝ ꯍꯥꯏꯔꯛꯑꯦ
ꯍꯌꯦꯡꯗꯤ ꯅꯪꯗꯤ ꯀꯩꯀꯩ ꯏꯟꯖꯥꯡ ꯄꯨꯔꯛꯀꯗꯣꯏꯅꯣ
ꯍꯌꯦꯡꯁꯦ ꯄꯨꯟꯁꯤꯜꯂꯒ ꯑꯩꯈꯣꯏ ꯑꯍꯨꯝ ꯉꯁꯥꯏꯗꯣ ꯍꯥꯏꯐꯦꯠ ꯍꯧꯗꯣꯔꯛꯄꯅꯦꯕꯀꯣ ꯄꯨꯟꯁꯤꯜꯂꯒ ꯑꯣꯏꯅ ꯊꯣꯡꯉꯁꯤꯅ ꯑꯗꯩꯗ ꯄꯨꯟꯁꯤꯜꯂꯒ ꯊꯣꯡꯉꯥꯁꯤ ꯍꯥꯏꯕꯗ ꯌꯦꯟ ꯑꫭꯏꯅ ꯊꯣꯡꯉꯥꯁꯤ ꯌꯦꯟꯗꯣ ꯈꯔ ꯂꯩꯔꯀꯥꯟꯗ ꯑꯩꯈꯣꯏ ꯄꯨꯟꯁꯤꯜꯂꯒ ꯊꯣꯡꯉꯁꯤꯅ ꯍꯥꯏꯕ ꯑꯗꯨꯗꯣ ꯍꯥꯏꯕꯗꯨꯗ ꯌꯦꯟꯗꯨꯗꯤ ꯖꯟ ꯖꯥꯟ ꯌꯥꯝ ꯑꯣꯏꯔꯅꯤ ꯑꯗꯣ ꯌꯦꯔꯨꯝ ꯑꯣꯏꯅ ꯊꯣꯡꯉꯁꯤꯅ ꯐꯥꯏꯅꯜ
ꯑꯣ
ꯀꯩ ꯊꯣꯡꯗꯣꯔꯒꯦ ꯅꯪꯗꯤ
ꯑꯩꯁꯨ ꯌꯦꯔꯨꯝ ꯊꯣꯡꯗꯣꯏꯅꯤ
ꯑꯣ ꯑꯁ ꯑꯗꯨꯗꯤ ꯍꯌꯦꯡꯒꯤ ꯌꯦꯔꯨꯝ ꯉꯥꯛꯇ ꯉꯥꯏꯗꯣꯔꯤꯅꯦ
ꯎꯝꯝ
ꯑꯕꯨꯂꯑꯕꯨ ꯂꯣꯏ ꯀꯅꯥꯗꯅ
ꯍꯧꯖꯤꯛ ꯆꯥꯛ ꯏꯁꯤꯡꯁꯤ ꯂꯣꯏꯁꯤꯜꯂꯛꯑꯕꯣ ꯀꯃꯥꯏꯅ ꯇꯧꯔꯤꯒꯦ
ꯎꯝ ꯆꯥꯛ ꯂꯣꯏꯔꯦ ꯃꯧꯅ ꯆꯥꯛ ꯊꯤꯕ ꯍꯧꯈ꯭ꯔꯦ
ꯑꯣ ꯅꯪ ꯉꯁꯥꯏ ꯂꯥꯛꯀꯅꯤ ꯑꯩ ꯂꯥꯛꯇ꯭ꯔꯗꯤ ꯀꯩꯗꯧꯔꯕ
ꯑꯣ ꯑꯩꯁꯦ ꯌꯥꯗ꯭ꯔꯕ ꯑꯗꯣ ꯍꯌꯦꯡꯗꯣ ꯉꯟꯇꯥ ꯂꯥꯛꯑꯒꯦ
ꯎꯃꯝ ꯑꯣ ꯍꯣꯏ
ꯍꯌꯦꯡꯁꯤꯕꯨ ꯅꯣꯡꯒ ꯇꯥꯕꯤꯗꯗꯤ ꯐꯅꯤꯗ ꯅꯨꯡ ꯍꯥꯏꯇꯥꯔꯦ ꯃꯣꯟꯁꯤꯡꯗ ꯑ ꯃꯣꯟ ꯁꯦꯡꯗꯕ ꯌꯥꯎꯔꯕ ꯀꯩꯅꯣꯅ ꯑꯩꯁꯨ ꯈꯜꯂꯝꯃꯤꯅꯦ
ꯅꯣꯡꯁꯦ ꯈꯔ ꯇꯥꯗꯧꯗꯤ ꯃꯥꯜꯂꯦꯕ ꯍꯥꯏꯗꯤ ꯑꯃꯒ ꯑꯃꯒ ꯑꯩꯈꯣꯏ ꯃꯁꯦꯟꯁꯨ ꯃꯉꯥꯏꯔꯦ ꯉꯁꯥꯏꯁꯨ ꯉꯥꯡꯅꯗ꯭ꯔꯣ ꯑꯗꯨꯃ
ꯍꯣꯏ
ꯑꯗꯨꯃꯥꯏꯅ ꯇꯧꯕꯅꯤꯅ ꯈꯔ ꯅꯣꯡꯁꯦ ꯑꯩ ꯉꯁꯥꯏꯗꯒꯤ ꯈꯜꯂꯤꯅꯦ ꯍꯥꯏꯁꯦ ꯅꯣꯡꯗꯤ ꯍꯌꯦꯡꯗꯤ ꯈꯔ ꯇꯥꯗꯧ ꯃꯥꯜꯂꯤꯗ
ꯍꯌꯦꯡ ꯕꯣꯜꯁꯨ ꯕꯣꯜꯁꯨ ꯂꯩꯌꯦꯅꯦ
ꯑꯥꯎ ꯕꫭꯜꯁꯨ ꯂꯩꯌꯦ ꯍꯌꯦꯡꯗꯤ ꯍꯣꯏ ꯍꯌꯦꯡꯗꯤ ꯀꯩꯅꯣꯅꯤꯅꯦ ꯋꯥꯜ ꯀꯞ ꯂꯩꯌꯦꯌꯦ ꯂꯤꯂꯣꯡ ꯆꯥꯖꯤꯡꯗ
ꯑꯥꯎ
ꯑꯗꯨꯒꯤ ꯑꯁ ꯌꯥꯝ ꯍꯩꯅ ꯋꯥꯔꯤ ꯁꯥꯔꯛꯀ꯭ꯔꯖꯥꯠ ꯁꯨꯡꯅꯣꯛꯀ ꯅꯣꯛꯇꯕꯤꯗ ꯈꯪꯉꯕ ꯃꯤ ꯃꯤꯛꯁꯤ ꯃꯣꯏ ꯂꯩꯁꯥꯕꯤꯁꯤꯡꯁ ꯑꯩꯈꯣꯏꯅ ꯀꯣꯏꯕ ꯆꯠꯁꯦꯅ ꯍꯥꯏꯕꯗꯣ
ꯎꯝ
ꯑꯗꯨ ꯂꯩꯕꯩ ꯑꯣꯏ ꯂꯩꯔꯝꯃꯦ ꯆꯠꯂꯔꯣꯏꯌꯦ ꯃꯦꯛꯁꯤꯒ ꯔꯣꯅꯥꯜꯗꯣꯒ ꯎꯅꯅꯤꯌꯦ ꯃꯣꯏ ꯁꯦꯜꯐꯤ ꯑꯣꯏꯅ ꯇꯧꯍꯧꯕꯅ ꯐꯩꯌꯦꯌꯦ
ꯑꯀꯣꯏꯕꯗꯨꯒꯤ ꯃꯇꯨꯡꯗ ꯃꯌꯥꯝ ꯆꯠꯂꯁꯨ ꯌꯥꯏ ꯑꯗꯨꯅ ꯃꯦꯁꯤꯒ ꯔꯣꯅꯥꯜꯗꯣꯒꯗꯣ ꯑꯝꯇ ꯗꯤꯟꯅꯔ ꯑꯝꯇ ꯆꯥꯃꯤꯟꯅꯔꯨꯒꯦꯅ ꯍꯥꯏꯌꯦ
ꯎꯝ ꯑꯁ ꯑꯗꯨꯗꯩ ꯍꯦꯟꯕ ꯑꯃꯁꯨ ꯍꯥꯏꯔꯛꯏꯅꯦ
ꯀꯩꯅꯣ ꯍꯥꯏꯖꯦ
ꯔꯥꯁ ꯂꯤꯂꯥ ꯁꯥꯟꯅꯅꯦꯌꯦ
ꯑꯥ
ꯀꯩꯅꯣꯒ ꯔꯥꯙꯥꯒ ꯀ꯭ꯔꯤꯁꯅꯒꯗꯣ
ꯎꯝ
ꯔꯗꯥꯅ ꯑꯥ ꯗꯅꯨ ꯁꯥꯟꯅꯍꯜꯂꯅꯤꯌꯦ ꯑꯗꯨꯅ ꯀ꯭ꯔꯤꯁꯅꯅ ꯃꯃꯩ ꯁꯥꯍꯟꯅꯤꯌꯦ ꯑꯗꯨꯒ ꯒꯣꯄꯤ ꯃꯌꯥꯝꯗꯨꯅ ꯑꯩꯈꯣꯏꯒ ꯅꯪꯒ ꯑꯩꯒ ꯏꯆꯦ ꯅꯨꯔꯒ ꯇꯧꯔꯒ ꯁꯥꯅꯤꯌꯦ ꯑꯗꯨꯁꯨ ꯑꯁ ꯁꯨꯛꯅꯣꯛ ꯅꯣꯛꯇꯕꯤꯒ ꯍꯥꯏꯕ ꯉꯝꯖꯥꯠꯅꯤ ꯈꯪꯉꯕ ꯑꯃꯨꯂꯤꯌꯥꯅ ꯌꯥꯝ ꯍꯩ ꯍꯥꯏꯕ ꯃꯥꯗꯤ ꯑꯩꯈꯣꯏꯗꯤ ꯉꯝ ꯑꯩꯈꯣꯏꯗꯤ ꯉꯝꯗꯦ ꯍꯥꯏꯕ
ꯎꯝ
ꯑꯗꯣ ꯑꯩꯅꯁꯨ ꯍꯥꯏꯕ ꯑꯩꯈꯣꯏ ꯋꯥꯜ ꯋꯥꯜꯀꯞꯇꯣ ꯑꯩꯈꯣꯏꯁꯨ ꯌꯦꯡꯕ ꯂꯥꯛꯀꯗꯣꯏꯅꯤ ꯁꯤꯠ ꯈꯥꯛꯑꯝꯃꯣ ꯍꯥꯏꯕ ꯑꯩꯅ ꯑꯗꯨ ꯁꯤꯠꯇꯨꯗꯤ ꯑꯩꯈꯣꯏꯅ ꯀꯟꯕ ꯉꯝꯃꯣꯏ ꯄꯨꯡ ꯇꯔꯦꯠꯇꯅꯦ ꯅꯪꯅꯕ ꯂꯥꯛꯑꯣꯌꯦ
ꯎꯝ
ꯑꯩꯅ ꯍꯣꯏ ꯂꯥꯛꯀꯦ ꯂꯥꯛꯀꯦ ꯑꯗꯣ ꯑꯩꯈꯣꯏ ꯆꯪꯕ ꯈꯣꯠꯄꯒꯤ ꯐ꯭ꯔꯤꯗꯤ ꯅꯪꯒꯤ ꯇꯔꯞ ꯇꯒꯤ ꯑꯗꯨꯝ ꯑꯣꯏ ꯑꯣꯏꯍꯜꯂ ꯑꫭꯏꯍꯜꯂꫭ ꯍꯥꯏꯕ
ꯑꯥ
ꯑꯗꯣ ꯃꯥꯗꯤ ꯔꯣꯅꯥꯜꯗꯣꯒ ꯃꯦꯁꯤ ꯃꯁꯤꯑ ꯔꯣꯅꯥꯜꯗꯣꯒ ꯃꯦꯁꯤꯗꫭ ꯎꯅꯤ ꯈꯟꯕꯗ ꯍꯔꯥꯎꯕꯅ ꯂꯣꯏꯔꯦꯌꯦ ꯑꯩꯈꯣꯏ ꯃꯅꯤꯄꯨꯔꯗ ꯋꯥꯔꯜ ꯀꯞ ꯁꯤꯟꯕꯖꯦ ꯍꯟꯗꯛꯅ ꯑꯍꯥꯟꯕ ꯅꯠꯇ꯭ꯔꯣ
ꯑꯥꯎ
ꯀꯥꯏꯗꯅ ꯍꯥꯏꯕ ꯃꯥ ꯂꯤꯂꯣꯡ ꯆꯥꯖꯤꯡꯒꯤ ꯑꯦ ꯍꯩꯗꯔꯛꯄꯒꯤ ꯊꯣꯡꯗꯣ ꯍꯦꯛ ꯍꯥꯏꯗ ꯄꯗ ꯅꯥꯀꯟꯗ ꯂꯝꯄꯥꯛ ꯑꯆꯧꯕ ꯑꯃ ꯂꯩꯌꯦꯌꯦ ꯑꯗꯨꯗꯅꯦꯌꯦ
ꯖꯣꯏ ꯑꯗꯨ ꯃꯣꯏꯗꯤ ꯀꯣꯏꯕꯗꯨ ꯆꯠꯂꯔꯣꯏ ꯑꯗꯨꯃꯥꯏꯅ ꯑꯣꯏꯅ ꯌꯦꯡꯉꯨꯔꯅꯤ ꯍꯥꯏꯌꯦ
ꯑꯥꯎ
ꯍꫭ ꯏꯃꯥ
ꯑꯗꯣ ꯑꯩꯈꯣꯏꯒꯤ ꯀꯤꯇꯤꯃꯤꯁꯣꯏꯒꯤ ꯑꯦꯄꯜ ꯐꯥꯝꯗꯣ
ꯑꯥ
ꯑꯗꯨꯗꯣ ꯃꯣꯏ ꯆꯠꯄꯗꯗꯤ ꯐ꯭ꯔꯤꯗ ꯆꯪꯍꯜꯂꯤ ꯍꯥꯏꯌꯦ ꯃꯣꯏ ꯑꯅꯤꯅ ꯍꯥꯏꯔꯛꯑꯦꯕ ꯑ ꯐ꯭ꯔꯤꯗ ꯆꯪꯍꯜꯂꯦ ꯑꯗꯣ ꯍꯧꯖꯤꯛꯄꯨ ꯇꯤꯛꯀꯦꯠ ꯀꯛꯄ꯭ꯔꯥꯅ ꯍꯥꯏ ꯑꯩꯅ ꯈꯪꯗꯦ ꯁꯨꯃꯥꯏꯅ ꯏꯃꯥꯟꯅꯕꯤ ꯑꯝꯅ ꯍꯪꯕꯗꯗꯤ ꯑꯩꯈꯣꯏ ꯃꯧ ꯑꯩꯈꯣꯏ ꯂꯩꯀꯥꯏꯒꯤ ꯃꯧ ꯑꯃꯅꯥ ꯍꯪꯕꯗꯗꯤ ꯇꯤꯀꯦꯠ ꯂꯧꯋꯦ ꯍꯥꯏꯌꯦ ꯑꯗꯣ ꯅꯣꯏ ꯆꯠꯄ ꯀꯥꯟꯗꯗꯤ ꯃꯣꯏꯗꯤ ꯄꯨꯔꯥ ꯐ꯭ꯔꯤꯅꯤ ꯍꯥꯏꯌꯦꯕ ꯃꯣꯏ ꯆꯪꯕꯗꯗꯤ
ꯑꯗꯣ ꯑꯍꯥꯟꯕ ꯍꯧꯗꯣꯔꯛꯄꯒꯤꯗ ꯑꯣꯏꯔꯤꯖꯥꯠꯂꯣ
ꯈꯪꯗꯤꯌꯦ ꯑꯗꯨ ꯐ꯭ꯔꯤ ꯑꯣꯏꯕꯅꯦ ꯑꯩꯈꯣꯏ ꯆꯠꯂꯨꯔꯦ ꯀꯥꯏ ꯍꯥꯏꯔꯛꯄ
ꯑꯥ
ꯑꯩꯅ ꯑꯣ ꯑꯗꯨꯗꯤ ꯈꯪꯗꯦ ꯑꯈꯣꯏ ꯁꯨꯃꯥꯏꯅ
ꯑꯍꯥꯝꯕ ꯍꯧꯗꯣꯔꯛꯄꯒꯤꯗ ꯐ꯭ꯔꯤ ꯑꯣꯏꯔꯤꯖꯥꯠꯂꯥꯕ ꯇꯤꯛꯀꯦꯠꯇꯣ
ꯑꯣꯏꯔꯝꯕꯁꯨ ꯌꯥꯏ ꯑꯗꯨꯃꯥꯏꯅ
ꯑꯗꯗꯤ ꯑꯍꯥꯥꯟꯕ ꯍꯧꯗꯣꯔꯛꯄꯁꯤꯗꯤ ꯑꯣꯐꯔ ꯂꯣꯏ ꯄꯤꯗꯅ꯫
ꯑꯥ ꯄꯤ ꯄꯤ
ꯑꯗ ꯃꯣꯏꯅ ꯆꯠꯂꯨꯁꯤꯗꯤ ꯀꯨꯏꯗ꯭ꯔꯤꯕ
ꯎꯝ ꯑꯗꯨ ꯆꯨꯝꯃꯝꯕꯁꯨ ꯌꯥꯏ
ꯑꯗꯣ ꯃꯣꯏꯅ ꯆꯠꯂꯨꯁꯤꯗꯤ ꯀꯨꯏꯗ꯭ꯔꯤꯕꯅꯤꯅ ꯃꯣꯏꯅ ꯀꯩꯅꯣ ꯇꯤꯛꯀꯦꯠ ꯀꯛꯑꯦ ꯍꯥꯏꯗꯣ
ꯎꯝ
ꯑꯗꯨ ꯀꯨꯏꯗ꯭ꯔꯤꯕꯅꯤꯅ ꯑꯥ
ꯀꯛꯑꯝꯕꯁꯨ ꯌꯥꯏ ꯑꯗꯒꯤ ꯑꯍꯥꯝꯕ ꯍꯧꯗꯣꯔꯛꯄꯒꯤꯗ ꯑꯣꯐꯔ ꯄꯤꯕꯒꯤ ꯀꯩꯅꯣ ꯇꯧꯔꯤ ꯖꯥꯠꯂꯥ
ꯑꯗꯨꯁꯨ ꯑꯣꯏꯔꯝꯕ ꯌꯥꯏ ꯀꯩ ꯑꯗꯨꯝ ꯇꯤꯀꯦꯠꯇꯤ ꯌꯥꯝꯃꯝꯗꯧ ꯃꯥꯟꯗꯦ ꯑꯩ ꯈꯟꯕꯗ ꯫
ꯌꯥꯝꯗꯦ ꯍꯥꯏꯕꯅꯦ ꯂꯨꯄꯥ ꯇꯔꯥ ꯍꯥꯏꯕ꯭ꯔꯥ ꯀꯨꯟ ꯍꯥꯏꯕ꯭ꯔꯥ ꯀꯩꯅꯣ ꯈꯛ ꯍꯥꯏꯕꯅꯦ ꯫
ꯎꯝ ꯅꯪ ꯃꯔꯨꯞ ꯂꯥꯛꯑꯣꯏꯗ꯭ꯔꯣ
ꯃꯔꯨꯞ ꯑꯩꯈꯣꯏ ꯃꯥꯅ ꯂꯥꯛꯑꯅꯤ
ꯑꯣ
ꯑꯩꯗꯤ ꯌꯨꯝꯗ ꯂꯩꯔꯤꯕ
ꯑ ꯌꯨꯝ ꯅꯪꯗꯤ ꯈꯔ ꯊꯦꯡꯉꯛꯇꯧ ꯃꯥꯜꯂꯦ ꯆꯥꯛ ꯏꯁꯤꯡ ꯆꯥꯗ꯭ꯔꯤꯕꯅꯤꯅ ꯍꯧꯖꯤꯛꯄꫭ
ꯑꯥ ꯆꯥꯗꯣꯏꯒꯤꯕꯨꯗꯤ ꯊꯤꯔꯦ
ꯑꯣ ꯅꯣꯡ ꯐꯥꯗꯣꯛꯁꯨ ꯑꯗꯨꯃꯥꯏꯅ ꯌꯨꯝꯗ ꯆꯠꯄꯁꯤꯁꯨ ꯅꯨꯡꯉꯥꯏꯕꯅꯦ ꯅꯣꯏꯗꯤ ꯎ ꯅꯣꯏꯗꯤ ꯎꯟ ꯅꯛꯄꯅꯤꯅ ꯑꯃꯨꯛ ꯐꯩꯗꯣ ꯫
ꯑꯥꯎ
ꯀꯩꯅꯣꯝ ꯆꯠꯀꯦ ꯍꯥꯏꯗꯣ ꯈꯣꯡꯅ ꯊꯠ ꯂꯥꯎ ꯆꯠꯂꯨ ꯌꯥꯏꯗꯣ
ꯌꯥꯏ
ꯌꯥꯏ ꯅꯣꯡ ꯐꯥꯗꯣꯛꯁꯨ ꯑꯗꯨꯃꯥꯏꯅ ꯅꯨꯡꯗꯥꯡ ꯆꯥꯛ ꯆꯥꯊꯣꯛ ꯂꯥꯛꯄꯁꯨ ꯀꯩꯁꯨ ꯀꯥꯏꯗꯦ ꯅꯠꯇ꯭ꯔꯥ
ꯑ ꯆꯝ ꯅꯛꯏꯁꯤꯕꯨ
ꯑꯗꯨꯅꯦ ꯍꯥꯏꯁꯦ ꯀꯅꯥ ꯀꯅꯥ ꯆꯠꯂꯤꯅꯣꯅ
ꯑꯩꯈꯣꯏ ꯏꯆꯥꯅꯨꯄꯤ ꯑꯅꯤꯒ ꯑꯩꯒ
ꯑꯣ ꯅ ꯅꯨꯄꯥ ꯌꯥꯎꯗꯕ꯭ꯔꯣ
ꯌꯥꯎꯗꯦ
ꯑꯣ ꯃꯥꯗꯤ ꯂꯩꯍꯧꯕ꯭ꯔꯣ ꯫
ꯃꯥ ꯂꯝꯗꯣꯡꯗ ꯆꯠꯈꯤꯌꯦ
ꯑꯣ ꯐꯩ ꯐꯩ ꯑꯩꯈꯣꯏꯁꯨ ꯑꯗꯨꯃꯥꯏꯅꯒ ꯅꯥꯛ ꯑꯃꯗꯤ ꯑꯗꯨꯝ ꯆꯠꯀꯅꯤꯗ ꯑꯗꯣ ꯂꯥꯞꯄꯕꯅꯤꯅ ꯑꯩꯈꯣꯏꯁꯨ ꯍꯧꯖꯤꯛꯇꯤ ꯀꯨꯏꯔꯦꯗ ꯌꯨꯝꯒ ꯆꯠꯂꯨꯗꯕ
ꯀꯨꯏꯔꯦ ꯑꯩꯁꯨ ꯂꯥꯛꯇꯕ ꯆꯠꯇꯕ ꯑꯗꯩꯗ ꯉꯔꯥꯡꯗꯣ ꯑꯩ ꯀꯩꯅꯣ ꯏꯅꯥꯎ ꯅꯨꯨꯄꯥ ꯑꯇꯣꯝꯕꯗꯣ ꯐꯣꯟ ꯋꯥꯔꯤ ꯁꯥꯟꯅꯕ ꯑꯗꯨꯗꯩꯗ ꯑꯉꯥꯡꯗꯣ ꯏꯆꯦ ꯆꯥ ꯁꯥꯕ ꯍꯩꯖꯜꯂꯦꯅ ꯉꯁꯥꯏ ꯇꯧꯕꯅꯤ ꯔꯤꯝꯁꯇ ꯄꯨꯈꯤꯕꯅꯤ ꯑ ꯑꯝꯇ ꯍꯪꯕꯤꯌꯨꯅ ꯍꯥꯏꯔꯛꯄ ꯑꯗꯨꯗꯗꯩꯅ ꯑꯦ ꯍꯥꯏꯅ ꯍꯥꯏꯔꯒ ꯃꯣꯏꯁꯨ ꯐꯣꯟꯗꯣ ꯌꯥꯗꯕꯒꯤ ꯋꯥꯔꯤꯗꯣ ꯁꯥꯟꯅꯗꯕ ꯅꯉꯁꯥꯏ ꯑꯗꯣ ꯑꯩꯅ ꯐꯣꯟꯗꯣ ꯇꯧꯔꯀꯥꯟꯗ ꯑꯉꯥꯡꯗꯣ ꯁꯨꯃꯥꯏ ꯁꯨꯃꯥꯏꯅ ꯀꯩꯅꯣ ꯆꯥ ꯍꯩ ꯏꯁꯤꯡ ꯑꯁꯥꯕ ꯍꯩꯖꯤꯜꯂꯛꯦ ꯀꯃꯥꯏꯅ ꯇꯧꯔꯤꯅꯣ ꯑꯗꯨ ꯃꯃꯥꯅ ꯆꯥ ꯂꯣꯜꯂꯒ ꯏꯟꯗꯛꯁꯟꯗ ꯆꯥ ꯂꯣꯜꯂꯒ ꯊꯝꯃꯝꯕꯗꯨꯗ ꯏꯁꯤꯡ ꯑꯁꯥꯕꯗꯨꯅ ꯃꯕꯨꯛꯇꯨꯗꯒꯤ ꯃꯊꯕꯥꯛꯀꯤ ꯁꯔꯨ ꯂꯩꯕꯗꯣ
ꯎꯝ
ꯑꯗꯨ ꯊꯥꯖꯤꯟꯒꯤ ꯁ꯭ꯋꯥꯏꯔꯌꯦ ꯍꯩꯖꯤꯜꯂꯛꯄꯗꯨꯅ ꯃꯕꯨꯛꯁꯦ ꯄꯨꯔꯥ ꯃꯕꯨꯛꯁꯤꯃ ꯑꯗꯩ ꯑꯁ
ꯑꯗꯨꯅ ꯂꯣꯏꯔꯝꯃꯅꯤ ꯏꯃꯦ
ꯑꯁꯧꯕꯕꯨ ꯑꯣꯏꯕ ꯍꯧꯖꯤꯛꯁꯨ ꯈꯤꯇꯪ ꯂꯩꯊꯣꯛ ꯂꯩꯁꯤꯟ ꯈꯤꯇꯪ ꯂꯦꯡꯊꯣꯛ ꯌꯦꯡꯁꯤꯟ ꯇꯧꯕꯁꯦ ꯅꯥꯏ ꯅꯥꯏꯌꯦꯅ ꯇꯧꯋꯦꯕ
ꯑꯥ ꯏꯁꯤꯡ ꯍꯥꯟꯕꯗꯗꯤ ꯂꯣꯏ ꯀꯥꯏꯈ꯭ꯔꯕ ꯀꯌꯥꯝ ꯀꯌꯥꯝꯅ ꯏꯁꯤꯡ ꯍꯥꯟꯒꯦꯕ
ꯍꯥꯥ ꯂꯦꯞ ꯄꯥꯅ
ꯑꯥ
ꯑꯗꯣ ꯏꯁꯤꯡ ꯍꯥꯟꯕꯗꯣ ꯀꯥꯏꯔꯕꯅꯤꯅ ꯃꯥꯅ ꯑꯩꯈꯣꯏꯒꯤ ꯉꯁꯥꯏꯒꯤ ꯏꯁꯤꯡꯗꯣ ꯀꯩꯅꯣ ꯇꯧꯕꯗꯨꯗ ꯃꯥꯅ ꯑꯉꯥꯡꯁꯤꯅ ꯂꯦꯡꯊꯣꯛ ꯂꯦꯡꯁꯤꯟ ꯇꯛꯄ ꯈꯣꯠꯄ ꯇꯧꯕꯗꯣ
ꯎꯝ
ꯑꯗꯨꯗꯩꯗꯨꯗ ꯏꯁꯤꯡꯗꯣ ꯀꯥꯔꯕꯅ ꯍꯦꯜꯂꯁꯨ ꯏꯁꯤꯡ ꯀꯥꯏꯕꯁꯤꯅ ꯃꯩ ꯄꯣꯛꯄꯁꯤ ꯏꯁꯤꯡ ꯀꯥꯏꯕꯁꯤꯅ ꯍꯦꯟꯕꯅꯦ ꯁꯥꯕꯁꯦ ꯎꯝ ꯑꯗꯨꯅ ꯑꯁ ꯌꯦꯡꯉꯝꯗꯦ ꯑꯉꯥꯡꯁꯦ ꯑꯁꯤ ꯕꯦꯟꯗꯦꯖ ꯂꯣꯏ ꯌꯦꯁꯜꯂꯦ ꯃꯥꯅ ꯀꯩꯅꯣ ꯇꯧꯕꯗꯣ ꯗ꯭ꯔꯦꯁꯤꯡꯗꯣ ꯅꯨꯡꯇꯤꯒꯤ ꯇꯧꯔꯒ ꯉꯁꯥꯏꯁꯨ ꯗ꯭ꯔꯦꯁꯤꯡ ꯇꯧꯔꯒ ꯃꯌꯨꯝꯗ ꯉꯥꯏꯍꯥꯛ ꯆꯪꯉꯛꯑꯦꯅ
ꯎꯝ ꯑꯣ ꯐꯔꯦ ꯐꯔꯦ ꯅꯪꯁꯨ ꯁꯦꯕꯥꯗꯣ ꯇꯧꯕꯤꯔꯣꯑꯣ ꯆꯥꯂꯨ ꯆꯥꯊ ꯑꯣ ꯑꯗꯨꯒ ꯍꯌꯦꯡꯒꯤ ꯆꯠꯅꯕ ꯈꯣꯠꯅꯕ ꯑꯦꯔꯦꯟ ꯇꯧꯔꯣ
ꯍꯥꯎ
ꯑꯥ ꯊꯝ ꯊꯝꯃꯒꯦꯀꯣ
ꯊꯃꯒꯦ ꯀꯣ ꯑꯥꯗꯨꯗꯤ
ꯍꯣꯏ ꯍꯣꯏ ꯍꯣꯏ ꯑꯩ ꯊꯝꯒꯦ